ꯥꯡꯅꯤꯡ ꯃꯥꯡꯅꯤꯡ ꯇꯧꯋꯦ ꯃꯣꯏꯁꯥꯏꯅꯦ ꯋꯥꯁꯦ
ꯑ ꯋꯥ ꯌꯥꯝ ꯅꯨꯡꯉꯥꯏꯇꯌꯦ
ꯑꯩ ꯊꯣꯛꯣꯂꯛꯀꯦ ꯃꯄꯥꯟꯗ ꯅꯗ ꯆꯠꯄꯤꯗꯣ ꯅꯪ ꯑꯗ ꯅꯪ ꯄꯩꯁꯥ ꯃꯥꯡꯉꯅꯦꯅ ꯑꯩ ꯍꯧꯖꯤꯛ ꯀꯩꯁꯧꯗ꯭ꯔꯕ ꯑ
ꯑꯣ ꯉꯝꯃꯗꯤ ꯉꯁꯤ ꯁꯥꯟꯅ ꯊꯣꯛꯣꯛꯑꯁꯤꯅꯦ
ꯑꯗꯨ ꯇꯧꯕ ꯌꯥꯗꯦ ꯍꯥꯏꯕ ꯑꯩꯒꯤꯗꯤ
ꯍꯦꯃꯥ ꯂꯋꯥꯏ ꯊꯋꯥꯏꯒꯤ ꯄꯣꯟ ꯑꯣꯏꯅ ꯇꯧꯔꯗꯅ
ꯃꯤꯅꯤꯠ ꯃꯉꯥꯁꯤꯗ ꯀꯣꯜ ꯍꯟꯖꯤꯟꯕ ꯌꯥꯗꯦꯕ ꯑꯃꯨꯛꯃꯨꯛ
ꯑꯩ ꯇꯧꯁꯤ ꯅꯣꯏ ꯏꯕꯥꯅꯤ ꯈꯛꯇꯗꯅꯤ ꯀꯩꯅꯣ ꯑꯌꯥꯝꯕ ꯅꯠꯇꯦ ꯇꯧꯗꯦ ꯀꯩꯅ ꯑꯩꯈꯣꯏ ꯏꯅꯝꯃꯟꯁꯨ ꯇꯧꯕꯗꯅ ꯑꯗꯨꯝ ꯇꯧꯗꯦ
ꯅꯪꯗꯤꯕꯦꯝꯃ ꯂꯥꯏꯄꯣꯛꯀꯨꯝꯕꯟ
ꯈ ꯇꯧꯔꯦ ꯂꯥꯏꯄꯣꯛꯄꯨꯗꯤ ꯑꯦꯡꯕꯣꯏꯕꯖꯥꯠꯅꯤ ꯃꯁꯦ
ꯅꯣꯏꯒꯤ ꯂꯥꯏꯕꯛꯁꯤꯗꯤ ꯑꯩꯈꯣꯏ ꯂꯥꯏꯕꯛꯁꯤꯒ ꯃꯥꯟꯅꯗ꯭ꯔꯦꯍꯦ
ꯃꯅꯔꯣꯏ ꯃꯅꯔꯣꯏ
ꯑꯗꯨꯦꯟ
ꯅꯪꯒꯤ ꯀꯌꯥꯅꯦꯕ ꯇꯔꯨꯛ ꯀꯥꯏ ꯅꯠꯇ꯭ꯔꯣ ꯅꯪꯒꯤ
ꯑꯥ ꯇꯔꯨꯛ ꯋꯥꯠꯂꯤ ꯗꯤꯄꯤꯀꯥꯗ ꯑꯃꯨꯛ ꯇꯧꯔꯅꯤ ꯅꯪꯉꯣꯟꯗ ꯑꯃꯨꯛ ꯇꯧꯔꯅꯤ ꯆꯦꯟꯖꯥꯗ ꯑꯃꯨꯛ ꯇꯧꯔꯅꯤ ꯁꯦꯔꯥ ꯇꯣꯝꯕꯗ ꯑꯃꯨꯛ ꯇꯧꯔꯅꯤ ꯁꯤ ꯁꯤꯗꯗ ꯇꯧꯔꯅꯤ ꯑꯗꯨꯒ ꯂꯣꯏꯁꯤꯜꯂꯅꯤ
ꯏ ꯅꯪꯒꯤ ꯌꯥꯝ ꯇꯐꯝ ꯂꯩꯌꯦ
ꯂꯩ ꯑꯦꯒꯤꯇ ꯄꯗꯤ ꯑ
ꯑꯩꯁꯨ ꯇꯧꯕꯕꯨꯗꯤ ꯑꯩ ꯇꯧꯕꯗ ꯌꯥꯝ ꯇꯟꯕꯅꯤꯅ ꯃꯣꯏ ꯋꯥꯔꯤ ꯁꯥꯟꯅꯩ ꯑꯩꯈꯣꯏꯅꯃꯛ ꯀꯔꯤ ꯋꯥꯔꯤ ꯌꯦ ꯁꯥꯟꯅꯗꯣꯏꯁꯤꯅ ꯇꯟꯗꯅ ꯑꯗꯨꯝ ꯁꯥꯟꯅꯗꯕ ꯑꯩꯈꯣꯏ ꯃꯥꯥꯗ ꯍꯥꯞꯆꯜꯂꯁꯨ ꯑꯩ ꯇꯟꯕ ꯑꯗꯨ ꯅꯣꯏ ꯑꯗꯨꯝ ꯃꯣꯏ ꯅꯣꯏꯁꯨ ꯑꯗꯨꯝ ꯁꯥꯟꯅꯁꯦꯅ ꯅꯣꯏꯗ ꯅꯨꯡꯁꯤꯌꯦꯅ ꯑꯩꯅ ꯅꯣꯏꯗ ꯑꯗꯨꯝ ꯁꯥꯟꯅꯕꯅꯤꯗ ꯌꯥꯏꯌꯦ ꯑꯩꯒꯤꯗꯤ ꯊ
ꯈꯪꯗꯦꯗ ꯐꯖꯤꯦꯟ ꯈꯖ ꯋꯥꯔꯤꯔꯤ ꯁꯥꯟꯅ ꯗꯖꯔꯥꯡ ꯁꯥꯟꯅꯕ
ꯌꯥꯏꯌꯦ ꯌꯥꯏ
ꯗꯤꯄꯀꯥ ꯊꯂ ꯄꯥꯟꯗ ꯅꯣꯡꯉꯥꯟꯕꯗꯩ ꯅꯨꯃꯤꯠ ꯇꯥ ꯍꯧꯁꯤ ꯏꯃꯨꯡꯁꯤꯗ ꯁꯣꯔꯨ ꯁꯣꯔꯨ ꯁꯣꯔꯨ ꯂꯩꯔꯒ ꯂꯩ ꯍꯥꯏꯕꯤꯗ
ꯎꯝ ꯃꯤ ꯃꯌꯨꯝꯗꯨ ꯆꯠꯂꯒ ꯅꯪ ꯅ ꯍꯩ ꯄꯁꯥꯏ ꯇꯥꯟꯊꯣꯛ
ꯏ ꯇꯅꯤ ꯇꯥꯟꯗꯔꯁꯗ ꯊꯣꯂꯣ ꯑꯩꯖ‌ꯦ ꯃꯛ ꯃꯊꯪ ꯊꯥꯗꯒꯤꯗꯤ ꯑꯉꯥꯡꯈꯩ ꯇꯨꯏꯁꯟ ꯆꯠꯄꯩ ꯈꯣꯠꯄꯩꯗꯣ ꯆꯦ ꯀꯝꯂꯥꯗ ꯍꯥꯏꯅꯔꯒꯦ ꯇꯧꯕꯅꯦꯕ
ꯑꯩꯁꯨ ꯆꯠꯁꯤꯤꯔꯒꯪꯅꯤꯔꯦ
ꯆꯠꯂꯣ ꯃꯥꯔꯁꯤ ꯅꯣꯏꯁꯨ ꯂꯩꯔꯗꯤꯦ ꯂꯩ ꯎꯜꯂꯥꯛꯒꯗꯤꯅꯣ ꯃꯥꯁꯤꯒ ꯋꯥꯔꯤ ꯁꯥꯟꯅꯔꯗꯤ ꯅꯪ ꯌꯥꯎꯅꯤꯡꯗ꯭ꯔꯣ ꯑꯣ ꯄꯨꯖꯥꯅꯤꯡꯉꯗ
ꯑꯩꯈꯣꯏ ꯑꯣꯛ ꯆꯥ ꯌꯥꯗꯦ ꯍꯥꯏꯕ ꯑꯣꯛ ꯆꯥꯅꯤꯡꯉꯦꯅ ꯇꯧꯔꯒ ꯑꯩꯈꯣꯏ ꯑꯣꯛ ꯂꯣꯏꯕꯒꯤ ꯑꯣꯛꯅꯅꯩꯌꯦꯅꯦ ꯍꯧꯖꯤꯛ
ꯑꯩꯈꯣꯏꯗ ꯑꯣꯛ ꯂꯩꯔꯒ ꯂꯥꯛꯑꯣ ꯆꯥꯁꯦ ꯊꯣꯡ ꯊꯨꯁꯤ ꯊꯣꯡꯅꯥ ꯄꯥꯜꯂꯝꯃꯦ ꯑꯩ ꯉꯥꯡꯁꯨ ꯎꯗꯦꯅꯦ
ꯆꯥꯁꯦ ꯑꯩ ꯀꯩꯅꯣ ꯇꯧꯔꯒ ꯀꯔꯤ ꯀꯔꯤ ꯀꯔꯤ ꯀꯔꯤ ꯂꯥꯛꯄꯩꯗꯨꯗ ꯄꯨꯂꯞ ꯂꯥꯛꯑ ꯁꯥꯁꯦ
ꯎꯝ ꯀꯅꯣ ꯍꯥꯏꯕꯤꯂ ꯂ ꯍ ꯇꯔ
ꯍ
ꯍꯅꯤ ꯍꯪ
ꯑꯩ
ꯂꯩꯔ ꯃꯋꯥꯔꯤ
ꯀꯩꯅꯣ ꯃꯥ ꯀꯣꯏꯁꯦꯜ ꯆꯦꯜꯂꯤꯗꯅꯣ ꯀꯩꯒꯤꯅꯣ
ꯀꯥꯡꯗꯦ ꯄꯥꯟꯗꯕ꯭ꯔꯥ ꯖꯥꯠ ꯑꯃꯅꯤꯅ
ꯅꯤꯔꯦꯟꯖꯅꯥ ꯍꯥꯏ ꯀꯥꯝꯖꯥꯗꯦ ꯌꯥꯝ ꯅꯩꯗꯤ ꯎꯔꯛ ꯎꯔꯕꯅ
ꯃꯥꯔꯁꯤꯌꯣꯒꯤꯅꯦ ꯈꯪꯕ꯭ꯔꯥ ꯃꯣꯏꯒꯤ ꯆꯥꯛꯈꯨꯃꯥꯡꯗ ꯍꯦꯟꯅ ꯄꯤꯛꯄ ꯌꯦꯃꯣꯁꯦ ꯑꯩ ꯊꯥꯖꯕ꯭ꯔꯥ ꯆꯥꯛꯈꯨꯝꯃꯥꯡꯗ ꯍꯩꯅ ꯄꯤꯛꯑꯦꯕ ꯍꯣꯏ ꯃꯣꯏ ꯆꯥꯛꯈꯨꯝꯃꯥꯡꯗꯩ ꯄꯤꯛꯄ ꯀꯅꯥ ꯑꯂ ꯏꯗꯤ ꯄꯗꯨꯗ
ꯈꯪꯗꯦ ꯀꯨꯏ ꯂꯩꯇ꯭ꯔꯗꯤ ꯀꯅꯥ ꯂꯩꯗꯣꯏꯕ
ꯆꯜꯂꯔꯣꯏ ꯍꯥꯏꯕ ꯋꯥꯅꯤꯗ
ꯑꯣ ꯆꯟꯗꯕꯗꯣ ꯀꯔꯤꯗꯤ ꯎꯄꯥꯏ ꯂꯩ ꯄꯥꯡꯅ ꯁꯥꯟꯅꯕ ꯂꯩꯔ ꯂꯣꯏꯔꯦ ꯀꯩꯗꯧꯔꯦ
ꯐꯝ ꯃꯐꯝ ꯑꯗꯨꯝ ꯇꯥꯅꯤ ꯑꯗꯨꯗꯤ
ꯇꯝ ꯊꯥꯕꯅꯤ ꯄꯥꯏ ꯂꯩꯇꯦ ꯀꯩꯅꯩꯅꯣ
ꯅꯨꯡꯉꯥꯏꯁꯤ ꯑꯗꯨꯗꯤ ꯑꯁ ꯀ ꯍꯣꯏꯅ
ꯍꯪꯒꯣꯏꯔꯦ ꯑꯦ
ꯑꯩꯅꯅꯦꯅ ꯀꯗꯣꯡꯒꯤ ꯋꯥꯔꯤꯗ ꯀꯩꯅꯣꯝ ꯂꯤꯅꯧꯅꯦ ꯋꯥꯔꯤ ꯁꯥꯟꯅꯅꯤꯡꯉꯥꯏ ꯂꯩꯇ꯭ꯔꯤꯗꯣ ꯂꯥꯛ ꯄꯣꯠꯇꯣ ꯋꯥꯔꯤꯗꯤ ꯄꯤꯒꯦꯁꯦ
ꯂꯤꯔꯣ ꯂꯤꯔꯣ ꯇꯥꯅꯤꯡꯕ꯭ꯔꯥ ꯌꯦꯡꯒꯦ
ꯎꯝ ꯇꯥꯅꯤꯡꯕ꯭ꯔꯥ ꯌꯦꯡꯈꯤ ꯅꯨꯡꯁꯤꯕ꯭ꯔꯥ ꯅꯨꯡꯁꯤꯕ꯭ꯔꯕꯁꯦ ꯅꯨꯡꯁꯤꯕ꯭ꯔꯥ ꯍꯡꯒꯦ ꯍꯥꯏꯌꯨꯅꯦ ꯅꯪꯁꯨ ꯍꯥꯏꯔ ꯍꯣꯅꯦ
ꯑꯣ ꯅꯪ ꯅꯪ ꯅꯪ ꯅꯨꯡꯁꯤꯕ ꯅꯨꯡꯁꯤꯗꯕ ꯃꯤꯉꯣꯟꯗ ꯅꯨꯡꯁꯤꯕ꯭ꯔꯥ ꯅꯨꯡꯁꯤꯕ꯭ꯔꯥ ꯍꯪꯉꯅꯤ ꯀꯅꯥꯅ ꯌꯥꯔꯅꯤ ꯀꯅꯥꯅ ꯀꯨꯝꯃꯛꯇꯣꯏꯅꯣ
ꯎꯝ ꯇꯨꯀ ꯆꯔꯦ ꯍꯥꯏꯗ ꯀꯣ
ꯌꯥꯔꯣꯏꯌꯦ ꯌꯥꯔꯣꯏꯌꯦ ꯎꯝ
ꯑꯩꯅ ꯂꯣꯛ ꯊꯨꯡꯉꯤꯉꯩꯅꯦ ꯀꯩꯀꯩ ꯌꯥꯁꯜꯂꯨꯑꯣꯏꯅꯣ ꯈꯪꯗꯦ ꯅꯨꯡꯁꯤꯠ ꯑꯁꯥꯕ ꯀꯥꯔꯦ
ꯀꯂ ꯍꯦꯒꯄꯤ ꯑꯦꯜꯗ
ꯎꯝ ꯁꯨꯝꯕ ꯁꯨꯝꯕ ꯁꯨꯝꯕ ꯑꯃ ꯇꯥꯒꯦꯅ ꯇꯧꯕꯅꯤꯗ
ꯑꯩꯉꯣꯟꯅ ꯍ ꯀꯔꯤ ꯐꯕꯔꯣꯅ ꯇꯥꯖꯥꯅꯤꯉ
ꯈꯜꯂꯤꯅ ꯇꯨꯃꯤꯟ ꯇꯨꯃꯤꯟ ꯑꯗꯒꯤꯅꯦ
ꯑꯁ ꯅꯪ ꯍꯥꯟ ꯅꯠꯇꯅꯗ ꯊꯥꯡꯉ ꯄꯨꯖꯦ
ꯌꯥꯥꯡꯉꯦ ꯃꯥ ꯍꯧꯁꯦ ꯃꯥꯅꯦꯦ ꯁꯟꯇꯦꯂꯝꯝꯕꯗꯣ
ꯑ ꯁꯃꯤ ꯌꯥꯎꯗ ꯑꯗꯨ ꯅꯪ ꯊꯨꯡꯁꯥꯡꯉꯤꯗ
ꯕꯦꯝ ꯑꯃ ꯃꯥꯏꯕ ꯁꯝꯁꯤꯗꯤꯅꯦ ꯑꯍꯤꯡ ꯇꯨꯝꯗꯦ ꯀꯣ ꯁꯝ ꯁꯥꯡꯅꯕ ꯍꯣꯠꯅꯔꯤꯉꯩꯗ
ꯑꯣ ꯐꯩꯅꯤ ꯌꯥꯝꯅ ꯑꯩꯉꯣꯟꯗꯁꯨ ꯃꯟꯇ꯭ꯔ ꯑꯗꯨꯝ ꯇꯥꯛꯂꯛꯑꯣ
ꯐꯤꯂꯝꯒꯤ ꯋꯥꯔꯤ ꯑꯃ ꯀꯣꯛꯂꯤꯌꯣ ꯁꯥꯝ ꯂꯥꯛꯕꯁꯤꯕꯨ ꯏꯦ ꯃ ꯅ ꯆ ꯄꯗꯣ ꯌꯦꯡꯉꯕ
ꯆ ꯄꯨꯨꯗ ꯇꯥꯅꯤꯡꯗꯪ ꯂꯣꯏꯔꯦꯗꯤ ꯆꯐꯨ ꯑꯗꯣ ꯌꯦꯡꯗꯔꯤ
ꯆꯐ ꯆꯐꯨꯗꯣ ꯑꯩꯁꯨ ꯌꯦꯡꯗꯦ ꯍꯥꯏꯒꯦ ꯇꯧꯕꯅꯦ ꯆꯐꯨꯗꯣ ꯌꯦꯡꯒꯦ ꯇꯥꯔꯒ ꯑꯉꯥꯡꯅ ꯃꯨꯟ ꯀꯌꯥ ꯐꯠꯈꯤꯗ꯭ꯔꯕ ꯑꯉꯥꯡꯅ ꯅꯣꯡꯃꯗꯨ ꯑꯥꯡꯗꯣ ꯑꯗꯣ ꯑꯩꯗꯤ ꯍꯤꯌꯥꯥꯏ ꯅꯨꯨ ꯌꯦꯉꯕ
ꯑꯩꯗꯤ ꯕꯨꯡ ꯌꯦꯡꯅꯤꯡꯉꯦ
ꯑꯗꯨꯁꯨ ꯌꯦꯡꯉꯨꯗꯤ ꯌꯦꯡꯅꯤꯡꯉꯦ ꯑꯗꯣ ꯍ ꯍꯥꯏꯅ ꯏꯀ ꯏꯀꯥꯏ ꯏꯒꯤ ꯈꯪꯗꯈꯩ ꯍꯥꯏꯖꯔꯒ ꯐꯤꯂꯝ ꯑꯃꯝꯇꯪ ꯌꯦꯡꯖꯒꯦ ꯍꯥꯏꯕꯗꯣ ꯑꯗꯣ ꯃꯣꯏ ꯄꯨꯡ ꯑꯃ ꯑꯅꯤꯇꯪ ꯅꯣꯉꯥꯏꯕꯗ ꯁꯤꯔꯗꯧꯁꯤ ꯃꯉꯥꯏꯈ꯭ꯔꯦ ꯍꯥꯏꯕ ꯄꯨꯂꯞꯂꯞ ꯌꯦꯡꯁꯤꯜꯂꯛꯑ ꯙꯔꯃ ꯂꯩꯇꯕ ꯄꯨꯛꯆꯦꯟ ꯄꯤꯛꯄ
ꯑ ꯏꯕ
ꯁꯣꯏꯔꯦꯝꯕꯤꯁꯦ ꯄꯥꯂꯗꯤ ꯐꯖꯩ ꯅꯪ ꯑꯩ ꯑꯣꯏꯔꯝꯃꯗꯤ ꯇꯧꯒꯗ꯭ꯔꯥ ꯑꯗꯨꯃꯥꯏꯅ
ꯇꯧꯔꯣꯏ ꯇꯧꯔꯣꯏ ꯀꯅꯥ ꯇꯧꯗꯣꯏꯅꯣ ꯉꯝꯗꯗꯣꯏꯅꯣ ꯄꯤꯊꯣꯛꯈ꯭ꯔꯗꯕꯅꯤ
ꯌꯦ ꯇꯧꯔꯣꯏ ꯍꯥꯏꯕ ꯑꯩꯈꯣꯏ ꯑꯗꯨꯒ ꯌꯥꯝ ꯐꯠꯇꯕꯗꯤ ꯑꯣꯏꯗꯦ ꯈꯪꯉꯤꯅꯦꯕ ꯄꯣꯠ ꯃꯝꯅꯕꯨ ꯀꯅꯥꯅ ꯑꯃꯕꯨ ꯑꯣꯏꯒꯦꯔꯥ ꯑꯃꯕꯨ ꯑꯣꯏꯒꯦꯔꯥ ꯃꯤ ꯑꯅꯤ ꯁꯤꯖꯤꯟꯅꯕꯕꯁꯤꯕꯨ ꯄꯩꯁꯥ ꯄꯤꯔ ꯊꯤꯕꯤꯗ ꯃꯣꯏ ꯑꯗꯨꯒ ꯌꯥꯕꯅꯤ ꯀꯥꯏ ꯌꯥꯗꯦ ꯈꯪ ꯈꯪꯅ ꯇꯧꯁꯜꯂꯒ ꯀꯩꯁꯨꯁꯨꯕꯨꯗꯤꯩ ꯀꯥꯏꯗꯦ ꯃꯣꯏ ꯑꯦ ꯑꯩ ꯋꯥꯔꯤ ꯍꯥꯏꯒꯦ ꯅꯣꯏ ꯑꯗꯨ ꯋꯥꯔꯤꯗ ꯂꯧꯧꯔ ꯑꯩꯅ ꯉꯁꯤ ꯇꯗꯥ ꯁꯗꯥꯗꯗ ꯚꯤꯗꯤꯑꯣ ꯀꯣꯜ ꯇꯧꯁꯟꯒꯅꯤ ꯉꯁꯥꯏ ꯇꯧꯁꯟꯕꯅꯦ ꯃꯥ ꯄ ꯌꯥꯛꯇꯦ
ꯅꯪ ꯉꯝꯃꯤꯅꯅ ꯄꯅꯤ ꯌꯥꯝ ꯁꯤꯅ
ꯆꯥꯁꯦ ꯇꯅ ꯂꯨꯒꯦꯕ ꯄꯥꯎꯝ ꯇꯥꯗ꯭ꯔꯅ
ꯇꯥꯗꯦ
ꯑ ꯑꯗꯨ ꯌꯦꯡꯒꯗꯧꯔꯤꯕꯅꯦ ꯃꯤ ꯁꯤꯕꯥꯏ ꯀꯣꯈꯅꯤꯕꯤꯃ ꯁꯤꯕꯥꯒꯦ
ꯀꯅꯥꯅꯣ ꯁꯤꯔꯤꯁꯤꯅ ꯃꯣꯏ ꯃꯥ ꯁꯤꯔꯕꯣ
ꯏꯅꯦ ꯣꯉꯥꯟ ꯇꯣꯉꯥꯟꯅ ꯆꯥꯠꯀꯁꯦ ꯏꯉ ꯏꯃꯣꯖꯤꯁꯨ ꯆꯥꯅꯩ ꯈꯪꯗꯦ ꯆꯥꯟꯅꯗꯦ ꯈꯪꯗꯦ ꯃꯁꯠꯀ ꯊꯥꯅ ꯂꯩꯔꯝꯃꯦ ꯆꯥꯟꯅꯗꯕ ꯏꯃꯣꯖꯤꯗꯤ ꯅꯪꯒꯁꯨ ꯊꯥꯅꯩ ꯑ ꯈꯣꯏ ꯈꯥꯎꯪ ꯗꯦ ꯃꯃꯥꯟꯅꯕꯤ ꯑꯃꯒ ꯃꯕꯨꯡ ꯑꯃꯒ ꯊꯅ ꯒ ꯈꯦꯔ ꯈꯦꯅꯩ
ꯅꯪ ꯅ ꯃꯤꯁꯦ ꯆꯪꯉꯣꯏꯗꯣꯏꯅꯣ ꯀꯩꯒꯤ ꯏꯀꯥꯏꯗ꯭ꯔꯥ
ꯀꯦ
ꯅꯪ ꯀ ꯊꯥꯕꯗꯨꯗꯩꯅꯦ ꯅꯪ ꯆꯪꯉꯔꯛꯅ
ꯑꯩ ꯆꯤꯟꯗꯤ ꯊ ꯃꯤꯉꯦꯗꯀꯣ
ꯐꯥꯒꯤ ꯇꯧꯕꯅꯤꯗ ꯑꯩꯅ ꯑꯗꯨꯝ ꯐꯥꯒꯤ ꯇꯧꯕꯅꯤ
ꯈꯥꯡꯕꯗ ꯋꯥꯔꯗ
ꯀꯔꯤ ꯀꯔꯤꯅꯣꯕ ꯎꯝ ꯀꯅꯥ ꯁꯤ ꯍꯥꯏꯅꯣꯕ ꯃꯣꯏ ꯃꯥꯁꯤ
ꯃꯣꯏꯣꯏ ꯄꯆꯧꯒꯤ ꯃꯆꯥꯥ ꯁꯤꯤ ꯌꯦ ꯗꯗꯥꯕ ꯑꯔꯦꯗꯤ ꯈꯔ ꯀ
ꯀꯩꯅꯣ ꯃꯣꯏ ꯃꯣꯏ ꯃꯣꯏ ꯃꯔꯤ ꯃꯇꯥꯁꯤ ꯂꯥꯏꯅꯥ ꯑꯗꯨꯒ ꯔꯨ ꯅꯥꯏꯁꯦ ꯀꯩꯅꯣ ꯃꯣꯏ ꯃꯥꯁꯤ
ꯑꯥ ꯃꯣꯏ ꯃꯔꯤ ꯃꯇꯥꯗ ꯂꯥꯏꯅꯥ ꯖꯥꯠ ꯊꯤꯕ ꯌꯥꯝ ꯅꯥꯏ ꯁꯥ
ꯂꯥꯁꯇ ꯂꯇ ꯇꯅꯗꯣ ꯍꯥꯏ ꯆꯦꯕꯤ ꯄꯣꯖꯤ
ꯁꯤ ꯄꯣꯖꯤꯇꯤꯚ ꯑꯣꯏꯔꯝꯒꯅꯤꯌꯦ ꯑ ꯄꯣꯠ ꯆꯩꯒꯦ ꯌꯥꯝꯅ ꯃꯤꯅ ꯇꯥꯔꯒ ꯏꯕꯦꯝꯃꯅ ꯏꯕꯥꯅꯤꯅ ꯉꯥꯡꯅꯔꯤ ꯋꯥꯗꯣ
ꯏꯁꯤꯁꯤꯁꯤꯡꯁꯥꯏ ꯀꯩ ꯃꯤ ꯀꯦꯟꯁꯔ ꯅꯥꯕ ꯃꯃꯥꯁꯤꯕꯨꯗꯤ ꯀꯩ ꯍꯥꯏꯥꯏꯗꯦ ꯑꯗꯨꯗꯨꯒ
ꯍꯥꯏꯁꯥꯏꯒꯤ ꯄꯣꯖꯤꯇꯤꯕ ꯑꯣꯏꯕꯕꯨ ꯀꯔꯤꯅꯣꯅꯦ ꯏ ꯄꯤꯕꯗꯩ ꯑꯣꯏꯔꯝꯃꯗꯤ ꯀꯃꯥꯏꯅ ꯇꯧꯅꯦ
ꯑꯗꯨꯅꯤ
ꯎꯆꯤꯅꯗꯤ ꯌꯥꯝ ꯆꯥꯎꯈ꯭ꯔꯕꯗꯥꯁꯨ ꯂꯥꯟꯗꯣ ꯑꯗꯨꯝꯕ ꯊꯣꯛꯑꯦ ꯍꯥꯏꯅꯤꯡꯉꯥꯏ ꯂꯩꯕ꯭ꯔꯕ ꯑꯩꯅ ꯍꯥꯏꯒꯦ ꯑꯗꯨ ꯑꯗꯥ ꯒꯤ ꯋꯥ ꯅꯠꯇꯦ ꯑꯩꯅ ꯍꯥꯏꯅꯤꯡꯁꯦ ꯃꯤꯉꯣꯟꯗꯕꯨ ꯂꯥꯏꯅꯥ ꯃꯤꯉꯣꯟꯗꯕꯨ ꯅꯥꯏ ꯍꯥꯏꯁꯤ ꯀꯅꯥ ꯍꯔꯥꯎꯒꯦ ꯅꯪꯉꯣꯟꯁꯨ ꯅꯪꯉꯣꯟꯗꯨꯁꯨ ꯍꯥꯏ ꯍꯔꯥꯎꯕꯗꯅ ꯑꯌꯥ ꯅꯪꯗ ꯍꯥꯟꯅꯗꯤ ꯅꯪ ꯉꯥꯎꯕ꯭ꯔꯥ
ꯅꯪꯗꯤ ꯌꯥꯝꯆꯤꯠ ꯅꯪ ꯁꯥ ꯍꯣꯏꯗ ꯆꯥꯟꯅꯗ꯭ꯔꯦꯍꯦ
ꯃꯥꯗꯤ ꯍꯥꯟꯅ ꯀꯩꯅꯣ ꯑꯩꯁꯦ ꯑꯩ ꯒ꯭ꯌꯥ ꯌꯥꯝ ꯇꯥꯔꯦ ꯑꯩ ꯀꯩꯁꯨ ꯇꯧꯗ꯭ꯔꯦ ꯍꯥꯏꯕꯗꯣ ꯍꯥꯏꯖꯤꯟꯅꯕ ꯑꯣꯏꯅ ꯂꯩꯔꯝꯃꯦ
ꯈꯪꯉꯤꯗ ꯈꯪꯉꯤꯗ ꯑꯩꯁꯨ ꯑ
ꯁꯥꯎꯕꯩ ꯋꯥꯗꯤ ꯑꯩꯗꯤ ꯃꯁꯤ ꯅꯪ ꯍꯥꯏꯖꯕꯤ ꯄꯣꯖꯤꯇꯤꯕ ꯑꯣꯏꯅ ꯍꯥꯏꯖꯤꯜꯂꯁꯨ ꯁꯥꯎꯅꯤ ꯌꯥꯔꯦ ꯊꯣꯛꯑ ꯅꯪ ꯍꯥꯏꯖꯟꯅꯔꯦꯕ ꯇꯧꯁꯟꯅꯔꯦ
ꯌꯥꯏ ꯌꯥꯏ ꯌꯥꯏ ꯇꯧꯒꯗꯕꯅꯤ ꯃꯇꯥꯡ ꯆꯥꯅ ꯆꯥꯅ ꯀꯩꯁꯨ ꯀꯥꯏꯗꯦꯗ
ꯃꯥꯅꯤ ꯃꯥꯅꯦ ꯃꯇꯥꯡ ꯆꯥꯡ ꯆꯥꯡ ꯉꯥꯡꯒꯗꯧꯅꯤ
ꯃꯥꯅꯤ
ꯑꯩꯈꯣꯏꯁꯨ ꯍꯦꯛ ꯃꯇꯥꯡ ꯆꯥꯗꯅ ꯃꯥꯏꯕ ꯉꯥꯛꯇ ꯂꯩꯔꯤꯦ ꯀꯥꯟꯗ ꯉꯥꯡꯉꯦ ꯐꯦꯠꯇꯪ ꯑꯃꯨ ꯊꯝꯃꯣꯏ ꯁꯤꯦꯟꯁꯦ ꯊꯦꯀꯠꯍꯜꯂꯗꯤ ꯀꯩꯁꯨ ꯍꯥꯞꯇ꯭ꯔꯁꯨ ꯌꯥꯔ ꯄꯣꯠꯅꯦꯕ
ꯑꯗꯨꯒꯨꯝꯕ ꯑꯗꯨꯒꯨꯝꯕ ꯉꯥꯡꯕ ꯌꯥ ꯐꯕꯅꯦ ꯁꯤꯗꯗꯤ ꯈꯪꯉꯥꯕ꯭ꯔꯥ
ꯈꯨꯗꯤꯡ ꯌꯨꯝꯗꯃꯨꯛ ꯊꯤꯖꯜꯂꯛꯀꯅꯤ ꯑꯩ ꯀꯩꯅꯣ ꯈꯜꯂꯝꯗꯣꯏꯅꯣ ꯑꯩ ꯑꯃꯨꯛ ꯇꯧꯔꯛꯀꯦ ꯃꯥꯁꯤ ꯊꯝꯃꯣ ꯑꯩ ꯇꯧꯔꯀꯦ